ꯎꯝ ꯍꯜꯂꯣ
ꯍꯜꯂꯣ
ꯍꯜꯂꯣ ꯑꯣ ꯇꯥꯔꯕꯣ
ꯑꯣ ꯑꯥ ꯇꯥꯔꯦ ꯇꯥꯔꯦ
ꯎꯝ ꯍꯨꯖꯤꯛꯁꯤꯕꯨ ꯀꯩꯀꯩ ꯀꯩꯅꯣ ꯇꯧꯅꯔꯤꯒꯦ
ꯀꯩ
ꯍꯧꯖꯤꯛꯀꯥꯟꯖꯦ ꯈꯪꯗꯦꯅꯦ ꯀꯥꯡ ꯃꯌꯥꯒ ꯑꯣꯏꯁꯜꯂꯛꯄꯖꯤꯗ ꯑꯉꯥꯡꯖꯤꯡꯖꯦ ꯃꯛ ꯈꯦꯜ ꯂꯥꯡꯅꯔꯤꯌꯦ
ꯑꯧ ꯀꯥꯡꯕꯨꯗꯤ ꯀꯨꯏꯗ꯭ꯔꯦ ꯇꯧꯔꯤꯁꯦ ꯀꯥꯡꯗ ꯅꯠꯇꯦ ꯑꯇꯣꯞꯄ ꯀꯨꯝꯍꯩ ꯃꯌꯥꯝ ꯑꯃꯁꯨ ꯇꯧꯔꯤꯅꯦ ꯊꯥ ꯈꯨꯗꯤꯡꯒꯤꯀꯣ ꯑꯈꯣꯏ ꯃꯩꯇꯩꯒꯤꯗꯤ ꯇꯨꯝ ꯂꯦꯞꯇ꯭ꯔꯦꯀꯣ ꯀꯨꯝꯍꯩ ꯍꯔꯥꯎ ꯃꯌꯥꯝꯖꯦ
ꯂꯦꯞꯇ꯭ꯔꯦ ꯍꯨꯖꯤꯛ ꯂꯥꯏ ꯍꯔꯥꯎꯕ ꯃꯇꯝ ꯂꯣꯏꯁꯤꯜꯂꯛꯑꯦꯀꯣ ꯂꯣꯏꯁꯤꯜꯂꯛ ꯄ ꯑꯗꯩ ꯀꯥꯡ ꯃꯇꯝ ꯑꯗꯒꯤ ꯑꯃꯨꯛ ꯑꯩꯈꯣꯏꯒꯤ ꯑꯥ ꯖꯨꯂꯥꯏ ꯑꯥꯒꯁ ꯁꯥꯏꯖꯤꯗ ꯑꯃꯨꯛ ꯂꯩꯈꯤꯗ꯭ꯔꯥꯕ ꯏꯄꯥ ꯏꯄꯨꯖꯤꯡꯖꯦ ꯑꯃꯨꯛ ꯃꯣꯏꯒꯤ ꯅꯤꯡꯁꯤꯡꯕ ꯊꯥ ꯑꯃꯨꯛ ꯑꯣꯏꯔꯛꯑꯅꯤ ꯑꯗꯒꯤ ꯁꯦꯞꯇꯦꯝꯕꯔ ꯑꯣꯖꯥ ꯅꯨꯡꯖꯥ ꯄꯥꯂꯟ ꯇꯧꯕ ꯑꯣꯖꯥꯒꯤ ꯀꯩꯅꯣ ꯇꯧꯕꯒꯤ ꯃꯇꯝ
ꯑꯗꯩ ꯑꯁ ꯍꯩꯃ ꯀꯨꯏꯁꯜꯂꯛꯇ꯭ꯔꯤꯅꯦ ꯊꯥ ꯌꯥꯝꯖꯜꯂꯛꯇ꯭ꯔꯦ ꯆꯩ ꯆꯥꯛꯀꯧ ꯕ ꯑꯃꯨꯛꯇꯧ ꯆꯥꯛꯀꯧꯕꯁꯦ ꯃꯩꯇꯩꯒꯤ ꯅꯤꯡꯉꯣꯜ ꯑꯣꯏꯕꯤꯁꯤꯡꯅ ꯌꯥꯝ ꯈꯧꯔꯥꯡꯅ ꯉꯥꯏꯖꯕ ꯃꯠ
ꯑꯧ ꯀꯨꯏꯗ꯭ꯔꯦꯅꯦꯍꯦ ꯆꯥꯛꯀꯧꯕ ꯂꯥꯛꯇꯣꯔꯦ ꯑꯥ
ꯆꯥꯛꯀꯧꯕꯁꯦ ꯅꯣꯏ ꯃꯃꯥꯡ ꯆꯥꯛꯀꯧꯕ ꯆꯠꯄꯗꯣ
ꯑꯥ
ꯑꯗꯣ ꯀꯩꯀꯩ ꯄꯨꯒꯦ
ꯆꯥꯛꯀꯧꯕꯁꯦ ꯀꯩ ꯌꯨꯕꯤ ꯂꯐꯣꯏ ꯁꯦꯝ ꯑꯗꯒꯤ ꯀꯣꯝꯂꯥ ꯑꯗꯨ ꯑꯗꯨ ꯃꯉꯥꯏ ꯀꯩꯅꯣ ꯑꯆꯥꯄꯣꯠ ꯈꯔ ꯄꯨꯔꯦ ꯑꯗꯨ ꯄꯨꯔꯦ ꯍꯩ ꯃꯍꯤ ꯄꯨꯏ ꯍꯥꯡ ꯃꯌꯥꯝ ꯈꯔ ꯊꯛꯅꯕ ꯆꯥꯅꯕ ꯑꯥꯅ ꯑꯆꯥꯄꯣꯠ ꯈꯔꯒ
ꯑꯗꯨ ꯊꯥꯏꯅꯒ ꯍꯧꯖꯤꯛꯀꯥꯖꯦ ꯃꯥꯟꯅꯗ꯭ꯔꯦꯅꯦ ꯍꯧꯖꯤꯛꯄꯨꯗꯤ ꯍꯥꯏꯗꯤ ꯊꯥꯏꯗꯤ ꯊꯥꯏꯅ ꯍꯧꯖꯤꯛꯀꯥ ꯃꯥꯟ ꯊꯥꯏꯅꯗꯤ ꯀꯣꯝꯄꯥꯛꯑꯝꯗ ꯈꯣꯏ ꯁꯥꯏ ꯑꯗꯨꯝ ꯀꯩꯅꯣꯃꯥ ꯀꯩꯅꯣꯀꯣ ꯍꯩ ꯔꯥ ꯌꯨ ꯕꯤ ꯂꯐꯣꯏ ꯆꯨ ꯀꯣ ꯑꯗꯒꯤ ꯀꯣꯝꯂꯥ ꯂꯥ ꯁꯦꯝ ꯀꯣꯝꯂꯥ ꯈꯔ ꯍꯥꯞꯄꯒ ꯑꯗꯨꯝ ꯄꯨꯔꯒꯀꯣ ꯀꯣꯝꯄꯥꯛ ꯃꯆꯥ ꯑꯃꯗ ꯄꯨꯔꯒ ꯑꯗꯨꯝ ꯆꯠꯂꯒ ꯑꯦ ꯆꯍꯤ ꯑꯃꯒꯤꯅꯤ ꯏꯕꯨꯡ ꯏꯄ꯭ꯋꯥꯖꯤꯡꯅꯀꯣ ꯆꯥꯛ ꯍꯦꯟꯖꯥꯡ ꯃꯊꯦꯜ ꯂꯨꯀꯣꯏ ꯈꯔ ꯍꯥꯎꯅ ꯁꯤꯟꯕꯤꯔꯝꯃꯒ ꯃꯌꯥꯝ ꯑꯈꯣꯏ ꯆꯥꯛ ꯆꯥꯃꯤꯟꯅꯗꯅ ꯈꯣꯠꯇꯅ ꯑꯉꯝꯕ ꯗꯈꯤꯅꯥ ꯈꯔ ꯇꯧꯔꯛꯑꯒ ꯁꯥꯏꯅ ꯇꯧꯔꯝꯃꯦ ꯍꯧꯖꯤꯛꯁꯤꯅ ꯗꯈꯤꯅꯥꯖꯨ ꯑꯗꯨ ꯍꯥꯞꯄꯨ ꯑꯗꯥ ꯍꯥꯞꯄꯨꯅ ꯃꯆꯤꯟ ꯊꯣꯛꯅ ꯍꯥꯏꯅꯔꯦ
ꯎꯝ
ꯄꯨꯕꯖꯤꯗꯨ ꯑꯃꯔꯣꯝꯗꯕꯨꯗꯤ ꯐꯕꯀꯣ ꯆꯥꯎꯈꯠꯂꯛꯏꯅꯤꯅ ꯍꯧꯖꯤꯛꯅ ꯅꯨꯡꯇꯤꯒꯤ ꯁꯤꯖꯤꯟꯅꯅꯕ ꯊꯥꯎ ꯉꯥꯏ ꯔꯤ ꯍꯋꯥꯏ ꯆꯦꯡꯋꯥꯏ ꯂꯣꯏꯅ ꯁꯤꯗꯩꯩ... ꯁꯪꯒꯣꯝꯗꯩꯩ ꯀꯩꯗꯩ ꯍꯥꯞꯄꯦꯀꯣ ꯀꯩ ꯗꯨꯀꯥꯟꯒꯤ ꯄꯣꯠ ꯑꯃ ꯄꯣꯠ ꯌꯣꯟꯕꯩ ꯂꯧꯊꯕꯗꯨ ꯉꯥꯏ ꯄꯨꯔꯒ ꯆꯠꯂꯦ ꯂꯕ ꯀꯩꯅꯣꯒ ꯖꯤꯗꯤ ꯆꯨꯒꯖꯤꯗꯤ ꯍꯥꯞꯅꯗꯔꯦ ꯗꯥꯏꯕꯦꯇꯤꯁꯅꯤ ꯀꯥꯏꯅ ꯑꯗꯒꯤ ꯒꯨꯂꯥꯒꯁꯦ ꯑꯩꯈꯣꯏ ꯁ꯭ꯋꯥꯏꯗ ꯊꯥꯕꯅꯦꯅ ꯑꯃꯨꯛ ꯇꯧꯅꯔꯦ ꯃꯈꯜ ꯃꯈꯜꯅꯤ ꯑꯗꯨ ꯁꯤꯗꯩ ꯉꯥꯔꯤꯒ ꯍꯥꯞ ꯍꯥꯞꯆꯟꯗꯅ ꯃꯌꯥꯝꯖꯦ ꯄꯨꯔ ꯆꯠꯂꯅꯤ ꯑꯗꯒꯤ ꯑꯃꯨꯛ ꯃꯕꯨꯡ ꯃꯧꯄꯥ ꯁꯤꯡꯗꯨꯗ ꯑꯗꯨ ꯍꯥꯞꯄꯨꯒ ꯐ꯭ꯔꯤꯖ ꯍꯥꯞꯄꯨꯒ ꯋꯥꯁꯤꯡ ꯃꯦꯆꯤꯟ ꯍꯥꯞꯄꯨꯒ ꯁꯅꯥ ꯍꯥꯞꯄꯨ ꯀꯅ ꯆꯥꯎ ꯆꯥꯎꯅ ꯗꯤꯃꯥꯟ ꯇꯧꯅꯔꯦ
ꯎꯝ
ꯆꯥꯛꯀꯧꯕꯁꯦ ꯉꯝꯅꯗꯕꯁꯨ ꯌꯥꯎꯔꯕꯅꯤ ꯁꯨꯃꯥꯏꯅ ꯇꯧꯕꯁꯤꯗ
ꯎꯝ ꯃꯥꯅꯦ ꯇꯧꯔꯤꯅꯦ ꯑꯗꯨ ꯍꯥꯞꯄꯨ ꯑꯗꯨ ꯍꯥꯞꯄꯨꯅ ꯑꯩꯈꯣꯏꯗꯤ ꯀꯔꯤꯝꯇ ꯍꯦꯛ ꯍꯥꯏꯖꯗꯦꯗꯣ ꯑꯩꯈꯣꯏꯗꯤ ꯍꯥꯞꯄꯤꯗ꯭ꯔꯁꯨ ꯌꯥꯔꯦ ꯂꯩꯖꯔꯦ ꯑꯩꯈꯣꯏꯗꯤ
ꯊꯥꯏꯅ ꯑꯩꯈꯣꯏ ꯏꯕꯣꯍꯣꯏꯒꯤ ꯃꯇꯝꯗꯗꯤ ꯀꯩꯅꯣ ꯇꯧꯌꯦ ꯁꯦ ꯆꯥꯕꯒꯁꯦ ꯉꯥ ꯑꯃ ꯊꯣꯡꯉꯒꯀꯣ ꯑꯗꯨꯝ ꯄꯪꯆꯥꯥ ꯃꯆꯥꯃꯤꯟꯅꯩꯌꯦ ꯍꯧꯖꯤꯛꯁꯤꯅ ꯌꯦꯟꯕꯨ ꯊꯣꯡꯕꯅꯦ ꯁꯟꯕꯨ ꯊꯣꯡ ꯊꯣꯡꯕꯅꯦ ꯑꯣꯛ ꯑꯣꯛꯄꯨ ꯊꯣꯡꯕꯅꯦ ꯃꯈꯟ ꯃꯈꯟ ꯍꯥꯞꯆꯟꯗꯅꯀꯣ
ꯑ
ꯁꯨꯃꯥꯏꯅ ꯇꯧꯅꯔꯦ
ꯑꯣ ꯑꯧ ꯍꯥꯞꯄꯦ ꯀꯣ ꯃꯩꯇꯩꯒꯤ ꯐꯖꯅ ꯀꯩꯅꯣ ꯇꯧꯒꯤꯗ꯭ꯔꯦꯀꯣ ꯉꯥ ꯊꯣꯡꯉꯒ ꯁꯤꯗ ꯆꯥꯃꯤꯟꯅꯕ ꯃꯆꯤꯟ ꯃꯅꯥꯎ ꯆꯥꯃꯤꯟꯅꯕꯗꯣ ꯑꯍꯜ ꯂꯃꯟ ꯄꯨꯟ ꯆꯥꯃꯤꯟꯅꯕ ꯌꯥꯕꯗꯣ ꯑꯣꯏꯗ꯭ꯔꯦꯕ
ꯑꯣꯏꯗ꯭ꯔꯦ ꯑꯣꯏꯗ꯭ꯔꯦ ꯍꯥꯏꯗꯤ ꯑꯆꯥ ꯑꯆꯥꯥꯕ ꯀꯩꯅꯣ ꯇꯧꯋꯦꯅ ꯃꯥꯏ ꯃꯥꯏ ꯄꯥꯝꯕ ꯑꯗꯨꯝ ꯍꯥꯏꯗꯤ ꯔꯥꯎꯟ ꯀꯣꯏꯁꯤꯜꯂꯒ ꯆꯥꯃꯤꯟꯅꯗꯧꯗꯣ ꯆꯥꯕ ꯌꯥꯏ ꯌꯥꯗꯦ ꯇꯧꯅ ꯇꯣꯉꯥꯟꯅ ꯑꯃꯨꯛ ꯈꯥꯏꯗꯣꯛ ꯁꯣꯝꯗ ꯑꯃꯨꯛ ꯈꯥꯏꯗꯣꯛꯅꯤꯀꯣ ꯃꯆꯤ ꯃꯆꯤ
ꯑꯗꯨ ꯅꯨꯡꯉꯥꯏꯇꯦꯗ ꯆꯠꯅ ꯅꯣꯡꯃ ꯈꯛꯇꯪ ꯈꯛ ꯆꯥꯕꯗꯨꯗꯗꯤ ꯉꯥ ꯊꯣꯡꯕꯗꯣ ꯍꯥꯎꯅ ꯄꯨꯟꯅ ꯆꯥꯔꯁꯦ ꯆꯥꯃꯤꯟꯅ ꯑꯍꯜ ꯂꯃꯟꯀꯣ ꯄꯨꯟꯅ ꯐꯝꯃꯤꯟꯅꯔꯒ ꯆꯥꯕꯗꯨ ꯐꯩ ꯍꯥꯏꯕ
ꯐꯩ ꯐꯩ
ꯑꯗꯨꯅꯦ ꯇꯧꯔꯤꯁꯦ ꯈꯪꯗꯦ
ꯑꯗꯩ ꯑꯃꯨꯛ ꯂꯣꯏꯔꯛꯑꯅꯤ ꯑꯁ ꯆꯩꯔꯥꯎꯕꯒꯁꯤꯅ ꯏꯃꯥꯏ ꯅꯣꯏ ꯆꯩꯔꯥꯎꯕꯗ ꯆꯤꯡ ꯀꯥꯕ ꯈꯣꯠꯄꯗꯨ ꯆꯠꯇ꯭ꯔꯣ
ꯆꯤꯡ ꯀꯥꯕ ꯆꯠꯂꯦ
ꯑꯣ ꯀꯩ ꯀꯥꯏ ꯀꯥꯏꯗ ꯀꯥꯒꯦ
ꯑ ꯁꯤꯡꯖꯃꯩꯒꯤ ꯆꯤꯉꯥꯗꯨ ꯀꯥꯔꯦ ꯊꯥꯡꯃꯩꯕꯟꯒꯤ ꯆꯤꯡꯗꯨ ꯀꯥꯏ ꯑꯗꯨ ꯃꯉꯥꯏꯗꯅ ꯑꯧ ꯆꯦꯔꯥꯎ ꯆꯤꯡꯗꯣ
ꯌꯥꯝ ꯀꯥꯅꯩꯅꯦ ꯑꯗꯨꯗꯣ
ꯍꯝ ꯆꯦꯔꯥꯎ ꯆꯤꯡ ꯀꯥꯅꯩ ꯜꯈꯣꯏꯅ ꯑꯉꯥꯡ ꯑꯣꯏꯔꯤꯉꯩꯗꯗꯤ ꯑꯁ ꯅꯨꯉꯥꯏꯗ ꯆꯩꯔꯥꯎꯕꯒꯁꯦ ꯑꯗꯨ ꯂꯩꯗꯅ ꯁꯥꯟꯅꯄꯣꯠ ꯂꯩꯗꯅ ꯂꯥꯏꯙꯤ ꯂꯩꯗꯅ ꯇꯧꯋꯦ ꯑꯗꯨ ꯍꯧꯖꯤꯛꯀꯥꯟꯗꯤ ꯑꯗꯨ ꯑꯝꯇꯁꯨ ꯌꯣꯟꯅ
ꯌꯣꯟꯅꯗ꯭ꯔꯕ ꯃꯥꯜꯂꯦ ꯌꯣꯟꯕꯨꯗꯤ ꯌꯣꯜꯂꯤꯕ ꯖꯥꯠꯅꯤꯗ
ꯑꯗꯣ ꯑꯉꯥꯡꯁꯤꯡꯁꯤꯅꯅꯦ ꯑꯗꯨꯝꯕ ꯑꯝꯇ ꯂꯩꯌꯨ ꯍꯥꯏꯗ꯭ꯔꯦ ꯍꯧꯖꯤꯛꯀꯥꯟꯗꯤ
ꯍꯥꯏꯗ꯭ꯔꯦ ꯍꯨꯖꯤꯛꯇꯤ ꯒꯥꯔꯤ ꯑꯆꯧꯕꯤ ꯃꯣꯏ ꯇꯣꯡ ꯌꯥꯕꯤ ꯅꯣꯡꯃꯩ ꯑꯆꯧꯕꯤ ꯁꯥꯟꯅꯄꯣꯠ ꯀꯣ ꯑꯉꯛ ꯑꯉꯛꯄ ꯁꯥꯟꯅꯄꯣꯠꯁꯤꯡꯖꯦ ꯁꯤ ꯇꯧꯔꯦ
ꯑꯗꯨꯅꯦ ꯍꯥꯏꯖꯦ
ꯈꯪꯗꯦꯗ ꯆꯠꯅꯕꯤꯅꯦꯅ ꯇꯧꯔꯤꯖꯦ
ꯁꯤꯗꯩ ꯁꯨꯝ ꯍꯦꯟꯖꯤꯜꯂꯛꯀꯦꯗꯅꯦ ꯃꯤꯠ ꯅꯥ ꯅꯥꯕ ꯑꯉꯛ ꯑꯉꯛꯄ ꯌꯥꯝ ꯎꯔꯛꯈꯤꯗꯣꯏꯅꯦ ꯁꯤꯁꯤꯗꯤ ꯀꯌꯥꯕꯨ ꯎꯗ꯭ꯔꯤ ꯁꯤꯗꯒꯤ ꯍꯦꯟꯅ ꯌꯥꯝꯅ ꯀꯩꯅꯣ ꯇꯧꯕ ꯎꯔꯛꯈꯤꯅꯤ
ꯆꯦꯔꯥꯎ ꯄꯥꯏꯅꯨ ꯆꯣ ꯆꯩꯔꯥꯎꯕ ꯅꯣꯡꯃ ꯋꯥꯠꯂꯤꯉꯩꯗꯕ ꯊꯔꯣꯏꯒ ꯊꯣꯡꯉ ꯆꯥꯕꯗꯣ
ꯎꯝ
ꯑꯗꯣ ꯅꯣꯏꯗꯤ ꯀꯥꯏꯗꯒꯤ ꯂꯩꯒꯦ ꯑꯗꯨ ꯊꯔꯣꯏꯗꯣ ꯑꯗꯣ ꯅꯣꯏ ꯑꯗ꯭ꯋꯥꯏꯗ ꯐꯪꯕ꯭ꯔꯣ ꯄꯨꯈꯤꯗ
ꯊꯔꯣꯏꯔꯣ ꯊꯔꯣꯏ ꯂꯩꯌꯦ ꯑꯣꯏꯅ ꯐꯪꯗꯦ
ꯀꯩꯊꯦꯟꯗꯒꯤ
ꯑꯥ
ꯂꯥꯏ ꯊꯔꯣꯏ ꯑꯗꯨꯝ ꯑꯁꯥꯡ ꯃꯅꯤꯡ ꯁꯥꯡꯕꯗꯣ ꯑꯗꯨꯝ ꯐꯪꯕ꯭ꯔꯣ
ꯃꯅꯤꯡ ꯁꯥꯡꯕꯗꯣ ꯑ ꯇꯨꯔꯦꯜꯂꯣꯝꯗꯒꯤ ꯅꯣꯏꯗꯤ ꯊꯔꯣꯏꯒ ꯆꯥꯟꯅꯗꯥꯏꯅꯦ ꯆꯦꯔꯥꯎꯕ ꯃꯇꯝꯗ
ꯆꯥꯅꯩꯌꯦ ꯑꯈꯣꯏꯖꯨ ꯎꯝ ꯀꯩꯊꯦꯜꯗꯒꯤ ꯂꯩꯌꯦ ꯑꯗꯨꯒ ꯅꯣꯡ ꯋꯥꯂꯤꯉꯩꯗꯩ ꯆꯥꯗꯅ ꯈꯣꯠꯇꯅ ꯀꯣ ꯑꯗꯒꯤ ꯃꯣꯏꯒꯤ ꯎꯁꯤꯟꯒ ꯇꯧꯕꯗꯣ ꯆꯩꯔꯥꯎꯕꯒꯤ ꯅꯣꯏꯒꯤꯗꯤ ꯀꯅꯥꯅ ꯇꯧꯋꯦ
ꯑꯣ ꯑꯈꯣꯏ
ꯈꯣꯏ ꯑꯈꯣꯏ ꯏꯃꯥꯒꯩꯅ ꯗꯨꯝ ꯇꯧꯋꯦ ꯀꯥꯏꯗ ꯇꯧꯒꯦ
ꯑꯗꯨꯝ ꯑꯈꯣꯏ ꯄꯨꯈꯤꯗ ꯑꯗꯨꯝ ꯇꯧꯋꯤꯗ ꯄꯨꯈꯤ ꯑꯆꯧꯕ ꯑꯃꯥ ꯂꯩꯌꯦ ꯑꯗꯨꯗ ꯃꯣꯏ ꯑꯝ ꯇꯧꯋꯦ
ꯑꯥ ꯑꯈꯣꯏꯒꯤꯗꯤ_ _ ꯀꯩꯅꯣ ꯇꯧꯋꯦ ꯑꯩꯈꯣꯏꯒꯤ ꯄꯨꯈꯤ ꯑꯈꯣꯏ ꯌꯨꯝꯒꯤ ꯃꯆꯥ ꯑꯃ ꯑꯗꯨꯝ ꯂꯩꯖꯕꯗꯣ_ _ ꯑꯗ ꯅꯨꯡꯗꯥꯡ ꯋꯥꯏꯔꯝ ꯈꯣꯏ ꯆꯥꯛ ꯏꯁꯤꯡꯒ ꯇꯣꯛꯅꯔꯒ_ _ ꯑꯗ ꯇꯧꯋꯦ ꯅꯨꯡꯉꯥꯏꯔꯦ ꯑꯗꯨꯒꯤꯗꯤ꯫
ꯑꯥ_ _
ꯑꯗꯨꯝ ꯊꯥꯏꯅꯗꯒꯤ ꯑꯗꯨꯝ ꯇꯧꯅꯔꯛꯄ ꯃꯥꯜꯂꯤ꯫
ꯎꯝ ꯎꯝ꯫
ꯈꯪꯗꯦ ꯍꯧꯖꯤꯛꯁꯤꯕꯨ ꯊꯥꯕꯜꯁꯤꯕꯨ ꯇꯧꯅꯗꯣꯔꯤꯕ꯭ꯔꯥ ꯇꯧꯔꯣꯢꯗꯧꯔꯤꯕ꯭ꯔꯥ
ꯥꯡꯗ ꯀꯨꯝꯁꯤꯗꯤ ꯈꯔ ꯈꯔꯗꯤ ꯇꯧꯋꯦ
ꯎꯝ
ꯅꯣꯏꯔꯣꯝꯗꯤ ꯇꯧꯗ꯭ꯔꯣ
ꯑꯩꯈꯣꯏ ꯇꯧꯋꯦ
ꯎꯝ
ꯑꯗꯨꯅ ꯍꯋꯥꯏꯒꯤ ꯇꯥꯏꯞꯇ ꯍꯦꯛꯇ ꯀꯩꯅꯣ ꯇꯧꯉꯩ ꯇꯧꯕꯅꯦ
ꯎꯝ
ꯅꯍꯥꯟꯋꯥꯏꯒꯤ ꯊꯥꯕꯛꯁꯦ ꯌꯥꯝ ꯈꯨꯗꯤꯡ ꯇꯧꯅꯩꯗꯅ ꯑꯣ ꯑꯗꯨ ꯍꯧꯖꯤꯛꯇꯤ ꯑꯗꯨꯝ ꯇꯧꯗꯕ ꯌꯥꯎꯕ ꯃꯥꯜꯂꯦꯕ
ꯎꯝ ꯑꯗꯒꯤ ꯍꯧꯖꯤꯛꯇꯤ ꯂꯝꯄꯥꯛꯁꯤꯁꯨ ꯂꯩꯅꯗ꯭ꯔꯦ ꯑꯩ ꯈꯨꯅ ꯂꯩ ꯂꯩ ꯃꯃꯤꯡꯇꯒꯤ ꯂꯩꯔꯕꯝꯅꯤꯅ ꯆꯣꯡꯕꯁꯨ ꯅꯨꯡꯉꯥꯏꯅꯗ꯭ꯔꯕꯅꯤꯅꯀꯣ
ꯑꯥ
ꯌꯥꯝ ꯀꯟꯅꯗꯤ ꯁꯤꯟꯗ꯭ꯔꯦ ꯁꯤꯜꯂꯁꯨ ꯌꯦꯡꯕꯗ ꯅꯨꯡꯉꯥꯏꯇ꯭ꯔꯦꯗ ꯆꯣꯡꯕ ꯃꯤꯁꯨ ꯅꯨꯡꯉꯥꯏꯇ꯭ꯔꯦ ꯇꯦ ꯍꯥꯏ
ꯑꯁ ꯂꯩꯁꯥꯕꯤꯒ ꯇꯧꯔꯤꯁꯦ ꯑꯉꯥꯡ ꯃꯆꯥ ꯉꯥꯛꯇꯅꯤ ꯊꯥꯕꯜ ꯆꯣꯡꯕꯅ ꯊꯣꯛꯂꯛꯏꯁꯤꯡꯁꯦ
ꯂꯩꯁꯥꯕꯤ ꯃꯄꯨꯡ ꯀꯥꯏꯗꯣ ꯄꯥꯛ ꯎꯗ꯭ꯔꯦ
ꯑꯗꯨꯅꯦ ꯃꯄꯨꯝꯗꯣ ꯊꯥꯈ꯭ꯔꯕꯅꯤꯅ ꯊꯥꯕꯜꯁꯦ ꯀꯩ ꯍꯥꯏ ꯊꯥꯕꯜꯒꯤ ꯐꯖꯕꯗꯣ ꯑꯣꯏꯗ꯭ꯔꯦ ꯍꯥꯏꯕ
ꯎꯝ
ꯊꯥꯕꯜ ꯅꯍꯥꯟꯋꯥꯏꯗꯤ ꯊꯥꯕꯜ ꯇꯧꯔꯛꯇꯧꯔꯦ ꯍꯥꯏꯗꯤ ꯃꯤꯒꯁꯦ ꯍꯦꯛꯇ ꯀꯩꯅꯣ ꯍꯧꯖꯤꯛꯀꯥꯟ ꯊꯥꯕꯜꯁꯤꯕꯨ ꯅꯨꯄꯥ ꯑꯝꯇ ꯄꯥꯏꯗ꯭ꯔꯦ ꯋꯥꯅꯦ
ꯄꯥꯏꯗ꯭ꯔꯦ ꯖꯦꯟꯇꯜꯃꯦꯟꯒꯗꯣ ꯑꯉꯥꯡ ꯃꯆꯥ ꯁꯅꯥ ꯌꯥꯟꯕ ꯉꯥꯛꯇ
ꯁꯤꯡꯁꯤ ꯂꯦꯞ ꯂꯦꯞꯇꯅ ꯂꯣꯏꯅ ꯂꯩꯔꯦ ꯈꯪꯕ꯭ꯔꯥ ꯅꯨꯄꯤꯁꯤ ꯀꯦ ꯀꯦ ꯆꯣꯡꯉꯦ ꯅꯨꯄꯥꯁꯦ ꯑꯉꯥꯡ ꯃꯆꯥ ꯃꯆꯥ ꯁꯅꯥ ꯌꯥꯟꯕ ꯉꯥꯛꯇꯅꯦ ꯄꯥꯏ ꯊꯥꯕꯅꯦꯅ ꯑꯗꯨ ꯊꯥꯕꯜꯗꯤ ꯅꯨꯡꯉꯥꯏꯕ꯭ꯔꯥ ꯑꯣꯏꯗ꯭ꯦ ꯃꯤꯁꯨ ꯑꯝꯇ ꯌꯥꯎꯗ꯭ꯔꯦ ꯊꯥꯕꯜꯅꯦꯅ ꯇꯧꯔꯤꯁꯦ
ꯈꯔ ꯂꯩꯔꯗꯤ ꯃꯨꯁꯜꯂꯛꯑꯅꯤꯗ
ꯑ ꯑꯗꯨꯅꯦ ꯑꯁ ꯀꯃꯥꯏꯅ ꯇꯧꯕꯅꯣ ꯑꯩ ꯊꯥꯕꯜꯒꯅꯤ ꯑꯝꯇ ꯄꯥꯝꯖꯗ꯭ꯔꯦ ꯭ ꯑꯣ ꯐꯔꯦꯁꯦ ꯊꯝꯃꯒꯦ ꯑꯗꯨꯗꯤ ꯑꯩ ꯀꯣꯟ ꯑꯃꯨꯛ ꯇꯧꯔꯛꯑꯒꯦ ꯎꯝ ꯊꯝꯃꯦ ꯊꯝꯃꯦ